ꯎꯝ ꯑ ꯇꯥꯏ ꯇꯥꯏ ꯇꯥꯏ ꯃꯥꯏ ꯁꯦꯃꯨ ꯕꯦꯔꯥꯅꯤ
ꯅ ꯑꯃꯨꯛꯃꯨꯛ ꯁꯨꯃꯥꯏꯅ ꯇꯥꯗꯕ ꯌꯥꯎꯋꯦ ꯉꯔꯥꯡꯁꯨ ꯑꯃ ꯋꯥꯔꯤ ꯁꯥꯟꯅꯕ ꯍꯧꯔꯒꯦꯀꯣ ꯑ ꯇꯥꯗꯗꯅꯝ ꯁꯨꯃꯥꯏꯅ ꯇꯦꯟꯠ ꯃꯅꯤꯄꯨꯔ ꯃꯥ ꯉꯥꯏꯍꯜꯂꯒ ꯃꯥ ꯉꯥꯏꯔꯒ ꯑꯗꯨꯝ ꯊꯝꯈꯣꯏ
ꯑꯣ ꯀꯥꯗꯤ ꯀꯥꯕ꯭ꯔꯣꯗ
ꯑꯩ ꯍꯪꯗ꯭ꯔꯦ ꯀꯥꯕ꯭ꯔꯥ ꯀꯥꯗꯕ꯭ꯔꯥꯗꯤ ꯃꯥꯅ ꯇꯧꯔ ꯑꯩꯁꯨ ꯊꯝꯃꯦꯕ ꯊꯦꯡꯕꯅꯤ ꯑꯗꯨꯝ ꯇꯧꯁꯦꯕ
ꯁꯤ ꯀꯩꯅꯣ ꯇꯧꯕꯗꯣ ꯍꯥꯏꯗꯤ ꯍꯥꯏꯕ ꯌꯥꯔꯣꯏ ꯁꯤꯒꯨꯝꯕꯁꯦ ꯈꯔ
ꯌꯥꯗꯕꯅꯦ ꯃꯣꯏ ꯄꯥꯔꯁꯣꯅꯦꯜ ꯃꯣꯏꯗ ꯍꯥꯏꯕꯒꯝꯇ
ꯑꯣ ꯑꯩꯗꯤ ꯐꯅꯌꯥꯝ ꯉꯥꯡꯕ ꯌꯥꯎꯈ꯭ꯔꯦ
ꯎꯝ ꯑꯩꯁꯨ ꯌꯥꯎꯈ꯭ꯔꯦꯗ ꯑꯍꯥꯟꯕꯗꯣ ꯀꯣꯜ ꯀꯣꯜ ꯇꯔꯦꯠꯃꯨꯛꯇꯤ ꯌꯥꯝ ꯉꯥꯡꯈ꯭ꯔꯦ ꯑꯗꯩꯁꯨ ꯈꯪꯗꯕꯒꯤ
ꯍꯥꯏꯕꯗꯤ ꯍꯥꯏꯅꯤꯡꯕꯗꯣ ꯍꯥꯏꯒꯤꯅꯣ ꯍꯥꯏꯕ ꯄꯣꯠꯁꯦ ꯑꯃꯨꯛ ꯍꯥꯏꯅꯤꯡꯕꯗꯣ
ꯃꯥꯅꯤ ꯌꯥꯗꯕꯅꯦ ꯇꯧꯒꯅꯨ ꯍꯥꯏꯕ ꯄꯣꯠꯁꯦ ꯌꯥꯝ ꯇꯧꯅꯤꯡꯕꯗꯣ
ꯆꯨꯝꯃꯤꯅꯦ
ꯍꯥꯏꯗꯤ ꯑꯉꯥꯡꯗꯨꯁꯨ ꯅꯪ ꯁꯤ ꯇꯧꯕ ꯌꯥꯔꯣꯏ ꯐꯨꯕꯁꯦ ꯍꯦꯟꯅ ꯇꯧꯅꯤꯡꯕꯅꯦꯕ
ꯑ ꯐꯅꯌꯥꯝ ꯇꯧꯔꯛꯈ꯭ꯔꯦ ꯑꯗꯨꯒꯨꯝꯕꯗꯣ ꯉꯁꯥꯏ ꯉꯁꯥꯏ ꯀꯩꯅꯣ ꯉꯍꯥꯡ ꯍꯥꯏꯔꯝꯕꯗꯣ ꯑꯣ
ꯆꯥꯕꯅꯤꯗ ꯏꯃꯥꯟꯅꯕ ꯁꯨꯃꯥꯏ ꯁꯨꯝ ꯆꯠꯂꯒ ꯑꯩꯈꯣꯏ ꯄꯨꯜꯂꯞ ꯄꯨꯜꯂꯒ ꯑꯩꯈꯣꯏꯒꯤ ꯑꯗꯨꯃꯥꯏꯅ ꯆꯠꯂꯤꯉꯩꯗꯗꯤ ꯑꯗꯨꯝ ꯆꯥ ꯍꯥꯏꯗꯤ ꯍꯥꯏꯗꯤ ꯄꯤꯖꯪꯈꯗꯤ ꯑꯗꯨꯝ ꯆꯥꯔꯝꯃꯦꯕ
ꯑꯥ
ꯑꯗꯣ ꯍꯧꯖꯤꯛꯇꯤ ꯆꯥꯈꯤꯗ꯭ꯔꯦꯕ ꯏꯊꯟꯗ ꯆꯠꯂꯒ ꯑꯃꯨꯛ ꯀꯃꯥꯏꯅ ꯊꯤꯔꯨꯅꯤ
ꯎꯝ
ꯑꯗꯨꯅ ꯊꯥꯏꯅ ꯃꯣꯏꯅ ꯑꯗꯨꯃꯥꯏꯅ ꯇꯧꯔꯒ ꯑꯗꯨꯝ ꯇꯧꯔ ꯆꯥꯔꯝꯕꯗꯣ
ꯑꯥ
ꯇꯧꯔꯅꯤ ꯐꯥꯔꯅꯤ ꯑꯗꯨꯗꯒꯤ ꯇꯧꯔꯒ ꯈꯨꯗꯛꯇ ꯇꯧꯔꯒ ꯔꯣꯁ ꯇꯧꯔꯒ ꯆꯥꯗꯣꯏꯅꯦꯕ ꯃꯩꯗꯒ ꯂꯧꯔꯒ
ꯍꯥꯎꯕꯅꯦ ꯑꯗꯨꯁꯨ ꯈꯨꯗꯛꯇꯒ ꯃꯩꯗꯒ ꯂꯧꯔ ꯆꯥꯕꯗꯣ
ꯎꯝ ꯍꯥꯎꯋꯦ ꯍꯥꯎꯋꯦ ꯅꯣꯏ ꯁꯥ ꯉꯥꯒꯨꯝꯕꯁꯦ ꯀꯔꯝꯕꯅꯀꯣ ꯑꯩꯗꯤ ꯍꯥꯎꯒꯦ ꯅꯣꯏ ꯅꯪꯒꯤꯗꯤ
ꯉꯥꯁꯦ ꯑꯗꯨꯝ ꯍꯥꯏꯗꯤ ꯀꯃꯟ ꯑꯣꯏꯅ ꯆꯥꯕꯗ ꯎꯝ ꯄꯣꯛ ꯑꯃ ꯆꯥꯏꯀꯣ
ꯑꯥ
ꯑꯗꯨꯗꯒꯤ ꯆꯤꯛꯀꯟ ꯑꯃ ꯆꯥꯏ ꯉꯥꯅꯨ ꯑꯃ ꯆꯥꯏ ꯕꯤꯞꯁꯤꯃ ꯌꯥꯝ ꯀꯃꯟ ꯑꯣꯏꯗꯦ ꯆꯥꯕꯨꯗꯤ ꯑꯗꯨꯝ ꯆꯥꯏ ꯕꯤꯞꯁꯦ
ꯎꯝ
ꯕꯤꯞꯁꯦ ꯑꯩꯈꯣꯏꯒꯤ ꯊꯥ ꯑꯝꯗ ꯊꯥ ꯑꯝꯗ ꯑꯅꯤꯔꯛ ꯑꯍꯨꯝꯂꯛꯇ ꯈꯛꯇꯪ ꯆꯥꯔꯝꯒꯗ꯭ꯔꯥ ꯌꯥꯝ ꯇꯣꯏꯅ ꯆꯥꯕ ꯑꯣꯏꯗꯦ ꯕꯤꯞ ꯄꯣꯛꯀ ꯆꯤꯛꯀꯟ ꯉꯥꯅꯨ ꯁꯤ ꯃꯉꯥꯏꯔꯦ ꯑꯩꯈꯣꯏ ꯀꯃꯟ ꯑꯣꯏꯔꯤꯁꯦ ꯑꯗꯣ ꯑꯩꯒꯤ ꯏꯁꯥꯒꯤ ꯑꯣꯏꯅ ꯄꯥꯝꯖꯕꯗꯤ ꯑꯩꯒꯤ ꯑꯣꯏꯅꯗꯤ ꯉꯥꯅꯨꯁꯦ ꯌꯥꯝ ꯄꯥꯝꯃꯦ
ꯑꯦ ꯑꯦ ꯆꯨꯝꯃꯦ ꯑꯩ ꯁꯨ ꯉꯥꯅꯨꯗꯤ ꯉꯅꯨꯗꯤ ꯀꯩꯅꯣꯒꯁꯨ ꯌꯥꯝ ꯆꯥꯟꯅꯕ ꯕꯤꯌꯔꯒꯨꯝꯕꯗꯁꯨ
ꯎꯝ ꯍꯥꯎꯕꯅꯦ
ꯍꯥꯎ ꯋꯦ
ꯕꯦꯔꯒꯁꯨ ꯑꯗꯨꯝ ꯇꯧꯔꯁꯨ ꯑꯃ ꯇꯧꯔꯁꯨ ꯍꯥꯎꯋꯦꯅ
ꯎꯝ ꯑꯗꯨꯗꯤ ꯉꯅꯨꯅ ꯐꯦꯚꯔꯥꯏꯠ ꯑꯣꯏꯔꯦꯗ
ꯑ ꯑꯗꯩ ꯏꯃꯥꯟꯅꯕ ꯃꯌꯥꯝ ꯄꯨꯟ ꯑ ꯀꯔꯤ
ꯍꯣꯏꯍꯣꯏ
ꯏꯃꯥꯟꯅꯕꯈꯩ ꯄꯨꯟꯕꯗꯁꯨ ꯍꯥꯏꯗꯤ ꯑꯅꯝꯕꯅ ꯑꯗꯨꯝ ꯉꯥꯅꯨ ꯆꯥꯕꯁꯦ ꯅꯨꯡꯉꯥꯏꯌꯦꯕ ꯉꯥꯅꯨꯁꯦ ꯃꯌꯥꯝ ꯄꯣꯟꯕꯗ ꯉꯥꯅꯨꯁꯤꯅ ꯀꯃꯟ ꯑꯣꯏꯅ ꯃꯌꯥꯝꯒꯤ ꯑꯣꯏꯅ ꯌꯥꯝꯅ ꯄ꯭ꯔꯥꯏꯖ ꯑꯣꯏꯕꯗꯣ ꯇꯥꯡꯁꯨ ꯇꯥꯡꯉꯤꯗꯅ ꯃꯥꯗꯤ ꯑꯗꯨꯝ ꯐꯪꯕꯁꯦ
ꯇꯥꯡꯉꯦ ꯎꯝ
ꯑꯩꯈꯣꯏꯔꯣꯝꯗꯗꯤ ꯑꯁ ꯉꯥꯅꯨꯗꯤ ꯌꯥꯝ ꯐꯪꯉꯦꯗ ꯄꯩꯁꯥ ꯂꯩꯇꯕꯩ ꯋꯥꯅꯤ ꯑꯥ ꯌꯥꯝ ꯐꯪꯉꯦ
ꯑꯗꯨꯅꯦ ꯉꯥꯅꯨꯕꯨꯗꯤ ꯍꯣꯏ ꯊꯤꯔꯒꯕꯨꯗꯤ ꯑꯗꯨꯝ ꯐꯪꯕꯅꯦ ꯑꯗꯣ ꯇꯥꯡꯕꯗꯨꯒꯤ ꯋꯅꯤꯗꯥ ꯍꯥꯏꯗꯤ ꯆꯤꯀꯟꯗꯧꯅ
ꯇꯥꯡꯉꯦꯕ
ꯅꯣꯏꯗꯤ ꯑ ꯀꯩ ꯍꯥꯏꯗꯤ ꯀꯦꯖꯤꯗ ꯑꯣꯏꯅ ꯇꯧꯕ꯭ꯔꯥ ꯅꯠꯇ꯭ꯔꯒ ꯂꯥꯕ ꯑꯆꯧꯕꯗ ꯑꯗꯨꯃꯥꯏꯅ ꯇꯧꯔꯒ ꯑꯣꯏꯅ ꯆꯠꯄ꯭ꯔꯥ
ꯂꯥꯕ ꯑꯆꯧꯕꯗ ꯑꯗꯨꯝ ꯆꯠꯂꯦ ꯍꯥꯏꯕꯗꯤ ꯀꯦꯖꯤꯗꯤ ꯌꯣꯜꯂꯗꯤ ꯑꯗꯨꯝ ꯃꯥꯡꯉꯦꯕ ꯃꯄꯨꯒꯤꯗꯤ
ꯃꯥꯅꯦ ꯃꯥꯡꯗꯣꯏꯅꯦ ꯑꯗꯨꯕꯨꯗꯤ
ꯑ ꯂꯝ ꯁꯥꯝꯗ ꯑꯗꯨꯝ ꯊꯧꯔꯦ
ꯉꯥꯅꯨꯁꯨ ꯉꯥꯅꯨ ꯅꯠꯇꯕꯩ ꯑꯃ ꯑ ꯃꯀꯣꯛ ꯎꯝ ꯒ꯭ꯔꯤꯟ ꯀꯂꯔꯒ ꯇꯧꯕꯗꯣ ꯑꯗꯨ ꯀꯩ ꯀꯧꯒꯦ ꯑꯗꯣ
ꯑꯗꯨ ꯉꯥꯅꯨ ꯅꯠꯇꯕ ꯒ꯭ꯔꯤꯟ ꯀꯂꯔꯗꯤ ꯉꯥꯅꯨꯗꯧꯗꯤ ꯇꯧꯕꯗꯨꯔꯣ
ꯑꯥ ꯈꯔꯗꯤ ꯄꯤꯛꯑꯣꯒ ꯃꯈꯣꯟ ꯈꯔꯗꯤ ꯌꯥꯝ ꯆꯥꯎꯕꯗꯣ
ꯑꯣ ꯑꯗꯨꯅ ꯑꯈꯣꯏ ꯑꯈꯣꯏ ꯑꯗꯨꯝ ꯁꯤꯗ ꯏꯁꯤꯡ ꯉꯥꯅꯨ ꯍꯥꯏꯌꯦ ꯑꯈꯣꯏꯗꯤ
ꯑꯥ ꯏꯁꯤꯡ ꯉꯥꯅꯨꯗꯣ ꯑꯗꯨꯖꯨ ꯐꯖꯅ ꯊꯣꯡꯉꯗꯤ ꯑꯁ ꯍꯥꯎꯋꯦꯍꯦ ꯑꯗꯨꯖꯨ
ꯍꯥꯎꯋꯦ ꯑꯗꯨ ꯃꯍꯤ ꯌꯥꯝ ꯍꯥꯎꯕꯅꯤ ꯎꯝ ꯑꯗꯨ ꯐꯦꯠꯁꯨ ꯈꯔ ꯊꯣꯛꯄꯅꯦ ꯊꯥꯎ ꯈꯔꯖꯨ ꯊꯣꯛꯄꯅꯦ ꯃꯥꯏꯗꯤ
ꯎꯝ ꯑꯩꯈꯣꯏꯖꯨ ꯉꯥꯍꯟ ꯂꯣꯏꯔꯝꯃꯦꯕ ꯑꯗꯨꯗꯣ
ꯎꯝ
ꯑꯗꯨ ꯑꯗꯨ ꯉꯥꯅꯨ ꯑꯗꯨꯗꯤ ꯍꯦꯟꯅ ꯃ ꯑꯃ ꯑꯣꯏꯃꯨꯛ ꯊꯣꯡꯉꯣꯏ ꯃꯑꯣꯡꯗ ꯈꯪꯗ꯭ꯔꯦ ꯑꯗꯨꯕꯨ ꯍꯦꯟꯅ ꯍꯥꯎꯕ ꯋꯥꯅꯤꯗ ꯁꯥꯔꯨꯗꯤ
ꯉꯥꯅꯨꯖꯤ ꯑ ꯁꯔꯨ ꯌꯥꯝ ꯌꯥꯎꯋꯦ ꯃꯥꯅ ꯌꯥꯎꯕꯅꯦ꯫ ꯑꯈꯣꯏ ꯑꯩꯒꯤ ꯑꯗꯨꯒꯤꯗꯣ ꯀꯨꯟꯃꯨꯛ ꯂꯣꯏꯔꯝꯃꯦ꯫ ꯃ ꯑꯈꯣꯏ ꯃꯥꯒ ꯑꯩꯒꯅ ꯃꯥꯅ ꯂꯣꯏꯁꯦ ꯂꯣꯏꯁꯦꯅ ꯑꯗꯣ ꯑꯁ ꯃꯈꯣꯟꯗꯤ ꯋꯦꯋꯥꯋꯦꯋꯥ ꯄꯦꯄ ꯎꯝ ꯆꯥꯛꯀ ꯊꯥꯕ ꯆꯪꯕꯒꯖꯦ ꯌꯥꯗꯃꯤ
ꯌꯥꯗꯝꯅꯤ ꯌꯥꯗꯝ ꯆꯥꯖꯨ ꯐꯖꯟꯅ ꯆꯥꯕꯅꯦꯍꯦ ꯉꯥꯅꯨꯖꯦ ꯑꯣꯛ-ꯑꯣꯛ ꯑꯣꯛ ꯌꯣꯛꯄꯒ ꯆꯞ ꯃꯅꯕꯅꯦ ꯃꯣꯏꯖꯦ꯫
ꯑꯈꯣꯏ ꯑꯝ ꯑꯍꯣꯏ ꯋ ꯑꯈꯣꯏ ꯉꯥꯅꯨꯗꯣ ꯑꯁꯦꯡꯕꯗꯣ ꯀꯌꯥꯅꯣ ꯆ ꯀꯨꯟ-ꯀꯨꯟ ꯇꯨꯌꯦꯞ ꯀꯨꯟꯊ꯭ꯔꯃꯨꯛ ꯂꯣꯏꯔꯝꯕꯅꯦ꯫
ꯑ
ꯑꯗꯨ ꯐꯖꯟꯅ ꯆꯥꯏ ꯑꯗꯨ ꯃꯣꯏꯖꯦ ꯃꯣꯠꯁꯨ ꯌꯥꯝ ꯃꯣꯠꯂꯦ ꯃꯁꯥꯒꯤꯁꯨ꯫
ꯎꯝ
ꯈꯣꯏꯅ ꯃꯅꯤꯡꯗ ꯑꯈꯣꯏꯒꯤ ꯄꯥꯠ ꯎꯝ ꯄꯥꯠꯀꯨꯝꯕ ꯑꯃꯒꯨꯝꯕꯗ ꯂꯣꯏ ꯊꯥꯗꯣꯛꯈ꯭ꯔꯗꯤ ꯐꯕ꯫
ꯑꯣ ꯏꯁꯤꯡꯒꯨꯝꯕ ꯂꯩꯇ꯭ꯔ ꯅꯣꯏ ꯅꯣꯏꯔꯣꯝꯗ꯫
ꯍꯥ
ꯏꯁꯤꯡꯒꯨꯝꯕ
ꯂꯩꯌꯦ ꯏꯁꯤꯡꯗ ꯊꯥꯗꯣꯛꯏꯅꯦ ꯊꯥꯗꯣꯛ ꯄꯥꯠ ꯂꯩꯌꯦꯕ ꯏꯁꯤꯡ ꯃꯅꯤꯡꯗ꯫
ꯑꯣ
ꯑꯗꯨꯝꯕꯗꯩꯗ ꯑꯣꯏꯅ ꯊꯥꯗꯣꯛꯒꯗꯤ ꯃꯨꯛ ꯃꯣꯠꯇꯦꯕ ꯈꯥꯖꯥꯜꯂꯒ ꯂꯣꯏꯕꯖꯤꯅꯦꯕ ꯃꯣꯏ ꯌꯥꯝ ꯃꯣꯠꯂꯤꯖꯦ꯫
ꯃꯥꯅꯦ
ꯃꯁꯥꯏꯖꯨ ꯈꯔ ꯃꯣꯠꯆꯕꯅꯦ ꯃꯅꯝꯁꯨ ꯈꯔ ꯆꯦꯜꯂꯤꯗꯅ ꯃꯣꯏꯗꯤ꯫
ꯑ ꯃꯅꯝ ꯈꯔ ꯆꯦꯜꯕ
ꯎꯝ
ꯑꯅꯝ ꯆꯦꯟꯕꯅ ꯍꯦꯟꯅ ꯍꯥꯎꯕꯅꯤꯅ
ꯃꯥꯅꯦ ꯑꯗꯣ ꯀꯃꯥꯏ ꯇꯧꯒꯦꯗ ꯈꯣꯏ ꯌꯦꯟꯗꯗꯤ ꯃꯣꯏꯒꯤ ꯑꯍ ꯃꯍꯥꯎꯖꯦ ꯑꯈꯣꯏꯒꯤ ꯋꯥꯏꯜ ꯑꯣꯏꯕꯗꯣ ꯋꯥꯏꯜ ꯑꯣꯏ ꯗꯒꯤ ꯃꯍꯥꯎ ꯅꯝ-ꯅꯝꯕꯖꯦ ꯑꯈꯣꯏꯒꯤ ꯉꯥꯅꯨꯅ ꯍꯦꯜꯂꯦꯕ ꯑꯗꯨꯅꯅꯦ ꯉꯥꯅꯨꯅ
ꯎꯝ ꯑꯆꯥ ꯕ꯭ꯔꯥꯗꯔꯁꯦ ꯐꯖꯅ ꯍꯩ ꯍꯥꯎꯕ ꯈꯣꯠꯄꯁꯦ ꯐꯖ ꯍꯩꯔ ꯃꯥꯜꯂꯦꯅꯦ
ꯑꯥꯏꯗꯤꯛ ꯍꯥꯏꯗꯤ ꯑꯦꯛ ꯃꯌꯥꯝꯒꯤ ꯁꯨꯝ ꯆꯥꯛ ꯑꯃ ꯊꯣꯡꯉꯖꯨ ꯑꯃ ꯊꯣꯡꯉꯖꯨ ꯃꯌꯥꯝ ꯄꯥꯔꯇꯤ ꯁꯤꯜꯂꯒꯖꯨ ꯑꯩꯅ ꯂꯣꯏ ꯊꯣꯡꯉꯦꯕ
ꯑꯣ ꯑꯆꯥ ꯑꯆꯥ ꯑꯆꯥ
ꯎꯝ ꯑꯗꯨꯅ ꯑꯗꯨꯝ ꯆꯥꯕꯗꯨꯝ ꯎꯝ ꯍꯣꯏ ꯑꯩ ꯈꯔꯁꯨ ꯑꯗꯨꯝ ꯆꯥꯕ ꯊꯛꯄꯁꯦ ꯍꯥꯏꯗꯤ ꯏꯁꯥꯒꯤ ꯑꯣꯏꯅ ꯈꯔ ꯄꯥꯝꯖꯕꯁꯨ ꯑꯣꯏꯕ
ꯎꯥ ꯊꯣꯡꯉꯁꯨ ꯑꯗꯨꯝ ꯄꯥꯝꯕ ꯅꯠꯇ꯭ꯔꯥ
ꯎꯝ ꯊꯣꯡꯕꯗꯨꯖꯨ ꯑꯩꯅ ꯑꯗꯨꯝ ꯃꯌꯥꯝꯗ ꯑꯩꯅ ꯑꯗꯨꯝ ꯊꯣꯡꯉꯦ ꯍꯥꯏꯔꯕꯅꯤꯅ ꯑꯗꯨꯝ
ꯎꯝ
ꯁꯝꯅ ꯍꯥꯏꯔꯗꯤ ꯏꯃꯥꯟꯅꯕꯒꯩ ꯄꯨꯟꯕ ꯃꯇꯝꯗ ꯃꯣꯏꯗꯤ ꯊꯣꯡꯅꯤꯡꯉꯥꯏ ꯂꯩꯔꯔꯣꯏꯕ ꯑꯩꯗꯤ ꯍꯧꯔꯔꯣꯏꯕ ꯃꯣꯏꯅ ꯊꯑꯣꯏꯒꯤ ꯑꯩꯅ ꯊꯣꯡꯕꯗꯣ ꯑꯗꯨꯒꯤꯗꯃꯛꯇ ꯑꯩ ꯍꯧꯔꯛꯇꯣꯏꯅꯤ ꯃꯣꯏ ꯄꯨꯅꯤꯡꯗ꯭ꯔꯒꯁꯨ ꯑꯩꯅ ꯊꯣꯡꯅꯕ ꯍꯥꯏꯗꯤ ꯍꯥꯏꯗꯤ ꯑꯩꯅ ꯑꯗꯨꯝ ꯊꯣꯡꯈꯤꯕꯗꯣ
ꯎꯝ
ꯑꯗꯨꯅ ꯑꯗꯨꯝ ꯑꯩꯗꯤ ꯏꯌꯥꯎꯗ ꯌꯥꯎꯕꯗꯣ ꯑꯩꯅꯖꯨ ꯃꯣꯏ ꯆꯠꯅꯤꯡꯗꯕ ꯑꯣꯏꯔꯒꯖꯨ ꯑꯩꯅꯖꯨ ꯆꯥꯅꯤꯡꯕꯅꯤꯅ ꯉꯥꯅꯨ ꯀꯩꯀꯩꯗꯣ
ꯎꯝ
ꯍꯥꯏꯗꯤ ꯄꯣꯛꯇ ꯍꯥꯏꯔꯣ ꯑꯗꯨꯒ ꯄꯣꯛꯀ ꯑꯩꯈꯣꯏꯒꯤ ꯑꯩ ꯅꯍꯥꯟꯒꯩ ꯈꯪꯗꯦ ꯄ꯭ꯔꯣꯛꯀ ꯑꯩꯈꯣꯏꯒꯤ ꯏꯁꯅꯦꯜꯒ ꯊꯔꯣꯏꯒ ꯊꯣꯡꯕꯖꯦ ꯌꯥꯝ ꯍꯥꯎꯋꯤꯅꯦ
ꯑꯣ ꯍꯣꯏ ꯍꯣꯏ ꯍꯥꯎꯕꯅꯤ ꯑꯗꯨ ꯑꯩ ꯑꯗꯨ ꯀꯃꯟ ꯑꯣꯏꯅꯗꯤ ꯆꯥꯗꯤ ꯆꯥꯗꯦ ꯑꯗꯨ ꯍꯥꯎ ꯍꯥꯎꯗꯤ ꯍꯥꯎꯋꯦ ꯑꯩꯁꯨ ꯑꯅꯤꯔꯛ ꯈꯛꯇ ꯉꯥꯏꯔꯦ ꯑꯩꯁꯨ ꯁꯥꯕ
ꯑꯩꯅ ꯃꯃꯥꯡꯗ ꯃꯣꯏꯅ ꯈꯪꯉꯣꯏꯒ ꯑꯗꯨꯗꯩꯗ ꯏꯃꯥꯟꯅꯕꯅ ꯍꯧꯔꯛꯑꯒ ꯑꯩꯃꯣꯟꯗ ꯑꯩꯅ ꯄ꯭ꯔꯣꯛ ꯂꯣꯏꯔ ꯆꯠꯂꯦ ꯃꯣꯏ ꯊꯔꯣꯏ ꯂꯩꯔꯝꯃꯦ ꯑꯗꯨꯒ ꯊꯔꯣꯏꯖꯦ ꯀꯩꯒꯤꯅꯣꯗ ꯍꯥꯞꯄ ꯊꯣꯡꯗꯣꯏꯅꯦꯌꯦ ꯑꯩꯅ ꯌꯥꯒꯗ꯭ꯔꯥ ꯇꯥꯅꯤ ꯍꯥꯞꯄꯨ ꯍꯥꯞꯇ ꯍꯥꯞꯄꯨꯅ ꯑꯩꯅ ꯑꯗꯨꯝ ꯊꯔꯣꯏ ꯊꯣꯡꯕꯩ ꯃꯑꯣꯡꯗ ꯊꯣꯡꯉꯦ ꯑꯗꯨꯗꯒꯤ ꯑꯣꯛ ꯊꯣꯡꯕꯩ ꯃꯑꯣꯡꯗ ꯊꯣꯡ ꯌꯥꯟꯁꯤꯟꯅꯕꯅꯦꯕ ꯍꯥꯎꯋꯤꯅꯦ ꯑꯗꯨ ꯀꯝꯕꯥꯏꯅꯦꯁꯟ ꯎꯝ ꯀꯝꯕꯥꯏꯟ ꯅꯠꯇꯦ ꯌꯥꯟꯖꯟꯅꯕꯅꯦꯕ ꯍꯥꯏꯗꯤ ꯊꯣꯡꯕꯩ ꯋꯥꯗꯤ ꯍꯥꯏꯗꯤ ꯊꯔꯣꯏꯗꯨꯗꯤ ꯍꯥꯞꯆꯜꯂꯦꯗꯅꯀꯣ ꯄ꯭ꯔꯣꯛꯇꯨꯗ ꯑꯗꯣ ꯃꯥ ꯍꯥꯟꯅꯗꯤ ꯑꯩ ꯐꯖꯅ ꯉꯧꯊꯣꯛꯑꯦꯕ ꯊꯧꯔꯣꯏꯗꯣ ꯍꯥꯏꯗꯤ ꯀꯪꯅ ꯉꯧꯗ꯭ꯔꯒꯗꯤ ꯅꯥꯟ ꯅꯥꯟꯅꯥꯟ ꯃꯥꯒꯤ ꯇꯣꯉꯥꯟꯕ ꯑꯈꯣꯏꯒꯤ ꯌꯥꯝꯅ ꯅꯥꯟꯕꯅꯦꯕ ꯑꯗꯨꯅ ꯍꯥꯟꯅ ꯅꯥꯀꯥꯟꯗ ꯈꯥꯡ ꯑꯝꯗ ꯃꯥꯖꯦ ꯐꯖꯅ ꯉꯣꯛꯊꯣꯛꯑꯦ ꯑꯗꯨꯒ ꯇꯧꯔꯒ ꯃꯨꯛꯊ꯭ꯔꯨꯕꯤ ꯀꯩꯀꯣꯗꯣ ꯑꯗꯨ ꯈꯔ ꯊꯧꯔꯣꯏꯒꯤꯗꯣ ꯍꯥꯞꯄꯒ ꯄꯣꯛꯇꯣ ꯑꯈꯣꯏꯒꯤ ꯑꯈꯣꯏ ꯇꯪꯈꯥꯏ ꯆꯠꯂꯛꯑꯦ ꯍꯥꯏꯕꯒꯤ ꯃꯑꯣꯡꯗꯣ ꯑꯗꯨꯗ ꯑꯗꯨꯗꯤ ꯀꯨꯛ ꯀꯨꯀꯔꯗ ꯇꯧꯗ꯭ꯔꯦꯕ ꯈꯥꯡ ꯑꯆꯧꯕꯗ ꯇꯧꯋꯦꯕ ꯑꯗꯨꯗ ꯑꯩꯅ ꯑꯗꯨ ꯌꯥꯟꯖꯟꯕꯅꯦꯕ ꯌꯥꯟꯖꯤꯜꯂꯒ ꯉꯧꯕ ꯀꯥꯟꯗ ꯑꯩꯈꯣꯏꯒꯤ ꯍꯥꯎꯕꯗꯣ ꯍꯥꯏꯌꯤ ꯄꯣꯛꯇꯨꯒ ꯃꯥꯒꯤ ꯑꯥ ꯑꯩꯈꯣꯏꯒꯤ ꯊꯔꯣꯏꯒꯤ ꯃꯍꯥꯎꯗꯣ
ꯎꯝ
ꯑꯗꯨꯒ ꯌꯥꯝ ꯆꯥꯟꯅꯔꯝꯕ ꯍꯥꯏꯇꯥꯔꯦ ꯍꯥꯎꯋꯦ ꯑꯗꯨ
ꯆꯥ ꯆꯥ ꯍꯥꯎꯔꯝ ꯍꯥꯎꯔꯝꯃꯅꯤ ꯑꯗꯨꯗꯤ ꯅꯪ ꯅꯪ ꯒꯨꯍꯥꯏꯖꯨ ꯍꯥꯎꯒꯗꯧ ꯃꯥꯜꯂꯦꯕ
ꯍꯣꯏ ꯁꯥ ꯉꯥꯗꯤꯀꯣ ꯅꯨꯄꯥ ꯍꯦꯟꯅ ꯊꯣꯡꯉꯁꯨ ꯍꯩꯕꯅꯤꯍꯦ
ꯑ ꯅꯨꯄꯤ ꯊꯣꯡꯕꯁꯦ ꯈꯪꯗꯦꯅꯦ ꯉꯥ ꯊꯣꯡꯕꯩ ꯇꯥꯏꯞꯇ ꯊꯣꯡꯉꯛꯏꯅꯦ
ꯍꯣꯁꯇꯦꯜꯗ ꯒꯨꯝꯕꯁꯦꯀꯣ ꯎꯝ
ꯑꯗꯣ
ꯍꯣꯁꯇꯦꯜꯒꯨꯝꯕꯁꯦ ꯑꯗꯨꯝ ꯊꯣꯡꯂꯛꯏꯅ ꯑꯩꯈꯣꯏ ꯅꯨꯄꯥꯗꯤ
ꯃꯥꯅꯦ
ꯂꯝ ꯀꯣꯏꯕ ꯊꯣꯛꯄ ꯆꯠꯄꯁꯨ ꯁꯥꯒꯨꯝꯕꯗꯤ ꯑꯗꯨꯝ ꯀꯃꯟ ꯑꯣꯏꯅ ꯊꯣꯡꯉꯦ ꯑꯗꯨꯝ ꯍꯩ ꯑꯩꯁꯨ ꯁꯥꯕꯗꯤ ꯈꯤꯇꯪꯗꯤ ꯍꯩ ꯆꯝꯊꯣꯡꯒꯨꯝꯕꯗꯤ ꯍꯩꯇ꯭ꯔꯦ
ꯑꯩꯒꯤꯩꯅ ꯑꯃꯨꯛ ꯊꯣꯡꯕ ꯊꯥꯛꯄꯩꯗꯤ ꯂꯣꯏ ꯍꯩꯔꯦ ꯑꯩꯈꯣꯏꯗꯤ ꯁꯨꯝ ꯃꯤꯔꯣꯟ ꯂꯩꯇꯕꯩ ꯑꯗꯨꯝ ꯑꯩꯅ ꯂꯣꯏ ꯊꯣꯡꯈꯤꯕꯗꯣ ꯌꯨꯝꯒꯤ ꯑꯗꯩ ꯌꯨꯝꯒꯤꯁꯨ ꯑꯅꯝꯕꯅ ꯑꯗꯨꯝ ꯑꯩꯅ ꯑꯗꯨꯝ ꯊꯣꯡꯉꯦꯕ ꯊꯣꯡꯉꯦ ꯍꯥꯏꯗꯤ ꯑꯥ ꯑꯩꯈꯣꯏꯒꯤ ꯀ ꯃꯤ ꯋꯥꯠꯂꯦꯕ ꯑꯩꯈꯣꯏꯒꯤꯗꯤ
ꯑꯥꯎ
ꯊꯣꯡꯅꯤꯡꯗ꯭ꯔꯒꯁꯨ ꯇꯜꯂꯒꯁꯨ ꯎꯄꯥꯏ ꯂꯩꯇꯕꯗꯣ ꯊꯣꯡꯗ ꯌꯥꯗꯕꯗꯣ ꯊꯣꯡꯗ꯭ꯔꯒꯗꯤ ꯑꯃꯨꯛ ꯆꯔꯥ ꯍꯦꯟꯗꯣꯏꯗꯣ ꯗ ꯎꯝ ꯃꯥꯅꯦ ꯑꯦꯅ ꯑꯗꯨꯝ ꯊꯣꯡꯕꯤ
ꯐꯖꯔꯦ ꯑꯣ ꯐꯔꯦ ꯐꯔꯦ
ꯎꯝ
ꯊꯝꯃꯦ ꯊꯝꯃꯦ
ꯎꯝ ꯍꯌꯦꯡ ꯎꯝ ꯍꯌꯦꯡ ꯀꯣꯜ ꯑꯅꯤꯔ ꯑꯍꯨꯝꯔ ꯇꯧꯔꯁꯤ ꯑꯃꯨꯛ
ꯑꯣꯀꯦ ꯑꯣꯀꯦ
ꯎꯝ